ꯇꯥꯕ꯭ꯔꯣ
ꯇꯥꯏꯌꯦ ꯇꯥꯏꯌꯦ
ꯀꯩꯗꯧꯔꯤꯅꯣ
ꯇꯨꯝꯕ ꯍꯧꯒꯠꯄꯗ ꯉꯥꯏꯔꯤꯗ
ꯌꯥꯏ ꯌꯥꯏ ꯌꯥꯍꯧ ꯌꯥꯍꯧ ꯊꯦꯡꯕꯗꯤ ꯔꯤꯋꯥꯔꯗ ꯐꯪꯒꯅꯤꯍꯦ
ꯕꯣꯜ ꯅꯨꯡꯗꯥꯡꯗ ꯕꯣꯜ ꯌꯦꯡꯕꯒꯤ ꯑꯁ ꯍꯧꯒꯠꯄ ꯉꯝꯗꯅ
ꯀꯅꯥ ꯉꯝꯈ꯭ꯔꯦ
ꯈꯪꯗꯦ ꯕꯣꯜ ꯌꯦꯡꯕ ꯈꯠꯇꯅꯦ
ꯕꯣꯜ ꯌꯦꯡꯕꯒꯤ ꯔꯤꯖꯜꯗꯣ
ꯍꯣꯔꯦꯟ ꯍꯣꯔꯦꯟ ꯈꯪꯒꯅꯤ
ꯀꯅꯥ ꯀꯅꯥ ꯁꯥꯟꯅꯕ꯭ꯔꯣ
ꯕꯤ ꯕꯤꯒ ꯑꯦꯜ ꯕꯤ ꯑꯦꯟ ꯑꯦꯟ
ꯎꯝ
ꯕꯤꯒ ꯑꯦꯟꯒ ꯁꯥꯅꯕꯅꯦ
ꯍꯥꯥ
ꯇꯃꯦꯡꯂꯣꯡ ꯇꯃꯦꯡꯂꯣꯡꯗꯒꯤꯔꯣ ꯅꯣꯅꯦꯗꯒꯤꯔꯣ ꯑ ꯀꯗꯥꯥꯏꯗꯒꯤꯔ
ꯀꯦꯗꯒꯤ ꯀꯦꯗꯒꯤ ꯀꯦ ꯈꯪꯕ꯭ꯔꯥ
ꯈꯪꯉꯦ
ꯍꯍꯍ
ꯌꯥꯏꯌꯦ ꯁꯣꯠ ꯐꯣꯔꯝꯅꯦ
ꯍꯦꯍꯦꯍ
ꯅꯨꯄꯤ ꯊꯤꯔꯕꯣ
ꯅꯨꯄꯤꯕꯨ ꯄꯪꯊꯤ ꯊꯤꯕ ꯌꯥꯕ꯭ꯔꯅꯦ
ꯅꯨꯄꯤ ꯊꯤꯗ꯭ꯔꯤ ꯄꯥꯈꯪ ꯄꯥꯈꯪꯅꯤꯅꯦ
ꯄꯤꯑꯣꯔꯅꯦ ꯍꯥ ꯄꯤꯑꯣ ꯑꯁꯦꯡꯕ ꯄꯥꯈꯪ
ꯕꯔꯖꯤꯟ ꯑꯣꯏꯔꯦ ꯑꯁꯦꯡꯕ ꯄꯥꯈꯪ ꯑ ꯃꯦꯔꯤ ꯋꯣꯏꯔꯦꯅꯦ ꯑꯗꯨꯗꯤ
ꯀꯩꯀꯩ ꯊꯕꯛ ꯇꯧꯔꯒ ꯂꯩꯕ꯭ꯔꯣ
ꯑꯩꯗꯤ ꯊꯕꯛ ꯁꯨꯗꯦꯗꯥ
ꯑꯣ ꯐ꯭ꯔꯤꯒꯤ ꯇꯣꯂꯣꯞ ꯆꯥꯕ ꯐꯡꯕ꯭ꯔꯣ
ꯎꯍꯝ
ꯌꯥꯏ ꯌꯥꯏ ꯌꯥꯏ ꯌꯦ
ꯆꯥꯔꯒ ꯐꯝꯃꯒ ꯇꯣꯝꯃꯒ ꯅꯨꯡꯉꯏꯅꯥ ꯑꯋꯥꯕ ꯃꯁꯛ ꯎꯝ ꯑ ꯑ ꯑꯋꯥꯕ ꯃꯁꯛ ꯈꯪꯗꯕ ꯍꯥꯏꯕꯗꯨ ꯑꯩꯅꯤ
ꯌꯥꯏ ꯌꯥꯏ
ꯅꯨꯡꯉꯥꯏꯃꯟꯕꯒꯤꯀꯣ ꯑꯃꯨꯛꯀ ꯋꯥꯒꯅꯤꯀꯣ
ꯋꯥꯔꯣꯏꯗ
ꯋꯔꯣꯏꯕ
ꯑꯝ ꯑꯗꯣ ꯈꯪꯉꯗꯤ ꯊꯕꯛ ꯁꯨꯔꯒ ꯂꯩꯗꯣꯏꯅꯤꯀꯣ
ꯎꯝ ꯏꯔꯥꯡꯒ ꯐꯠꯇꯦꯀꯣ ꯏꯔꯥꯡꯒ ꯐꯠꯇ꯭ꯔꯦꯀꯣ ꯑꯟꯇꯥ
ꯒꯤꯅꯦ
ꯎꯝ ꯏꯔꯥꯡꯒ ꯐꯠꯇꯦ ꯑ ꯁꯦꯜ꯭ꯐꯗꯤꯐꯦꯟꯒ ꯑ ꯍꯣꯝ ꯁꯦꯜꯐ ꯗꯤꯐꯦꯟꯁꯀ ꯇꯧꯔꯒ ꯇ꯭ꯔꯦꯅꯤꯡ ꯈꯔ ꯇꯧꯔ ꯂꯩꯔꯣꯍꯦ ꯏꯔꯥꯡꯒ ꯐꯠꯇꯦꯍꯦ
ꯑꯁ ꯁꯦꯝ ꯁꯥꯕꯗꯤ ꯂꯣꯏ ꯂꯣꯏꯔꯦꯗ ꯑꯩꯈꯣꯏꯗꯤ
ꯃꯤꯅ ꯂꯥꯛꯑꯒ ꯀꯣ ꯀꯣꯡꯀ꯭ꯋꯥ ꯄꯤꯖꯅꯤꯀꯣ
ꯁꯦꯝ ꯁꯥꯕꯗꯤ ꯑꯩꯈꯣꯏ ꯂꯣꯏ ꯂꯣꯏꯔꯦ
ꯎꯝ ꯑꯗꯨꯃꯥꯏꯅ ꯇꯧꯔꯗꯤ ꯐꯩ
ꯀꯗꯥꯏꯗꯒꯤ ꯌꯦꯟꯅꯣ ꯈꯣꯡꯉꯤꯗꯨꯕꯣ ꯈꯣꯡꯍꯟꯒꯅꯨꯅꯦ ꯌꯥꯔꯦꯅꯦ
ꯈꯣꯡꯒꯅꯣ ꯍꯥꯏꯁꯨ ꯌꯥꯗꯤꯅꯦ ꯃꯣꯏ
ꯐꯍꯤꯍꯤꯍꯤ
ꯑꯜ ꯃꯅꯗꯣ ꯀꯜꯂꯤꯅꯦ ꯑꯗꯨꯝ ꯈꯣꯡꯉꯤꯅꯦ ꯑꯣꯏꯅ ꯍꯥꯏꯔꯁꯨ ꯏꯟꯗꯕꯅꯤꯅ ꯀꯩ ꯇꯧꯔꯅꯤ ꯃꯣꯏ ꯊꯣꯛꯄ ꯇꯧꯖꯔ ꯍꯥꯏꯅ ꯑꯗꯨꯝ ꯑꯣ ꯐ꯭ꯔꯤꯗ ꯑꯣ ꯑꯣ ꯍꯩ ꯃꯥ ꯀꯨꯏꯔꯣꯏ ꯍꯦꯛ ꯃꯥꯒꯤ ꯂꯥꯁ ꯗꯦ ꯑꯣꯏꯔꯅꯤ ꯃꯥ ꯈꯣꯡ ꯈꯣꯡ ꯈꯣꯡꯅꯤꯕ ꯃꯈꯩ ꯈꯣꯡ ꯈꯣꯡꯖꯔ ꯉꯁꯤꯗꯤ ꯃꯥ ꯂꯥꯁ ꯗꯦ ꯑꯣꯏꯔꯅꯤ ꯉꯁꯤꯁꯦ ꯃꯥ ꯑꯔꯣꯏꯕ ꯅꯨꯃꯤꯠꯅꯦꯕꯀꯣ
ꯑꯣ
ꯍꯌꯦꯡꯗꯤ ꯇꯣ ꯃꯥ ꯃꯥꯁꯦ ꯐꯦꯔꯋꯥꯜꯒꯤ ꯋꯤꯁ ꯄꯤ ꯄꯤꯔꯤꯕ ꯖꯥꯠꯅꯤ ꯃꯥ ꯍꯌꯦꯡꯗꯤ ꯑꯉꯥꯡꯁꯤꯡ ꯑꯦꯛꯖꯥꯝ ꯊꯣꯛꯄꯒꯤ ꯑꯗꯨꯝ
ꯃꯩꯗ ꯑꯗꯨꯝ ꯍꯥ ꯇꯧꯔꯗꯝꯅꯤ ꯑꯗꯨꯝ ꯉꯁꯤ ꯉꯁꯤꯗꯤ ꯉꯁꯤꯃꯛꯇꯤ ꯊꯤꯡꯕꯤꯔꯔꯣꯏ ꯃꯥ ꯇꯧꯅꯤꯡꯕ ꯈꯔ ꯇꯧꯖꯔꯁꯅꯨ
ꯑꯣ ꯇꯧꯁꯅꯨ ꯇꯧꯁꯅꯨ
ꯎꯝ ꯃꯥ ꯅꯨꯡꯕꯨ ꯅꯨꯡꯁꯤꯍꯦ ꯃꯨꯛ ꯍꯥꯏꯗꯤ ꯑꯔꯣꯏꯕ ꯅꯨꯃꯤꯠ ꯈꯨꯈꯣꯡꯗꯣ
ꯍꯦ ꯄꯨꯡ ꯀꯌꯥꯗ ꯍꯧꯒꯠꯀꯦ ꯅꯪꯗꯤ
ꯑꯁ ꯑꯩꯈꯣꯏꯗꯤ ꯌꯥꯍꯧ ꯌꯥꯍꯧ ꯊꯦꯡꯕ ꯌꯥꯗꯦ ꯑꯩꯈꯣꯏꯗꯤ ꯌꯥꯍꯣ ꯉꯟꯃꯟꯗꯅꯀꯣ
ꯑꯥ
ꯑꯣꯀ ꯀ ꯌꯠꯕꯥꯎ ꯍꯧꯒꯠꯇꯔꯤ ꯉꯟꯃꯟꯗꯅꯀꯣ ꯑꯩꯅ ꯍꯧꯗꯣꯛꯏꯅꯤ ꯃꯣꯏꯕꯨ ꯑꯦ ꯅꯪ ꯇꯥꯏꯃꯤꯡꯗꯣ ꯀꯔꯤꯅꯣ ꯌꯥꯝ ꯊꯦꯡꯈ꯭ꯔꯦ ꯍꯥꯏꯅꯀꯣ ꯅꯪꯒꯤ ꯅꯊꯧ ꯅꯪꯒꯤ ꯅꯊꯧ ꯅꯊꯧꯗꯣ ꯈꯔ ꯇꯧꯔꯣꯅꯦ ꯍꯥꯏꯅ ꯌꯦꯟꯁꯨ ꯍꯧꯖꯤꯛꯃꯛ ꯊꯧ ꯇꯧꯔꯤꯁꯦ ꯑꯩ ꯑꯩꯅꯅꯦ ꯅꯪ ꯌꯥꯍꯧ ꯊꯦꯡꯉꯦ ꯈꯣꯡꯡꯕ ꯌꯥꯕ ꯇꯥꯏꯃꯤꯡꯗ ꯈꯣꯡꯗ꯭ꯔꯦ ꯍꯥꯏꯅ ꯑꯩꯅ ꯍꯧꯒꯠꯍꯜꯂꯒ ꯅꯝꯐꯨꯗꯨ ꯈꯣꯡꯍꯟꯅꯤꯡꯉꯤ
ꯑꯦ ꯍꯥꯎꯗꯤ ꯐꯖꯅ ꯉꯟꯕ ꯃꯥꯜꯂꯦꯅꯦ ꯑꯗꯨꯗꯤ
ꯎꯝ ꯎꯝ ꯍꯥꯏꯗꯤ ꯅꯪ ꯅꯪꯗꯤ ꯈꯔ ꯊꯦꯡꯈ꯭ꯔ ꯃꯥꯜꯂꯦꯗ ꯑꯗꯨꯗꯤ
ꯎꯝ ꯕꯣꯜ ꯍꯌꯦꯡ ꯐꯥꯎ ꯍꯧꯒꯠꯄ ꯉꯝꯗ꯭ꯔꯦ ꯑꯌꯨꯛꯀꯤ ꯄꯨꯡ ꯇꯔꯨꯛ ꯃꯈꯥꯏꯒꯤꯗꯣ
ꯕꯣꯜ ꯕꯣꯜꯒꯤ ꯑꯥ ꯐꯦꯁꯕꯨꯛꯇꯛꯇ ꯇ꯭ꯔꯦꯟꯗꯤꯡ ꯑꯃ ꯂꯩꯕꯅꯤꯀꯣ ꯃꯣꯏ ꯎꯝ ꯕꯣꯜ ꯌꯦꯡꯔꯒ ꯃꯃꯤꯠꯀ ꯉꯁꯛ ꯉꯥꯡꯉꯒ ꯅꯝꯐꯨꯗ ꯌꯦꯡꯗꯕꯁꯨ ꯌꯥꯗꯦ ꯑ ꯌꯦꯡꯗꯗꯤ ꯑꯥ ꯅꯣꯢ ꯃꯤꯁ ꯑꯣꯏꯔꯅꯤ ꯍꯥꯏꯅ ꯑꯩꯉꯣꯟ ꯑꯗꯨꯝ ꯌꯦꯡꯕꯗꯣ ꯃꯃꯤꯠꯁꯨ ꯉꯥꯡꯂꯒ ꯎꯝ ꯇꯨꯝꯕ ꯇꯨꯝꯕ ꯐꯖꯅ ꯇꯨꯝꯗꯕꯗꯨꯁꯨ ꯋꯥꯕꯅꯦꯍꯦ
ꯋꯥꯏ ꯋꯥꯏꯌꯦ
ꯎꯝ ꯋꯥꯕꯅꯦꯕ ꯑꯩꯈꯣꯏꯁꯨ ꯀꯩꯅꯣ ꯇꯧꯋꯦꯕ ꯕꯣꯜꯖꯦ ꯕꯣꯜꯖꯦ ꯌꯦꯡꯗꯤ ꯕꯣꯜ ꯕꯣꯜꯗꯣ ꯌꯦꯡꯗꯤ ꯌꯦꯡꯅꯤꯡꯉꯦ ꯕꯨ ꯍꯛꯆꯥꯡꯖꯦ ꯋꯥꯃꯜꯂꯦꯕꯀꯣ ꯀꯥꯏꯗꯒꯤ ꯈꯉꯟꯅ ꯄꯨꯡ ꯑꯣ ꯍꯣꯢ ꯈꯔ ꯉꯟ ꯉꯟꯕꯗ ꯂꯥꯛꯑꯗꯤ ꯐꯕꯀꯣ ꯀꯗꯥꯏꯗꯒꯤ ꯄꯨꯡ ꯕꯥꯔꯣ ꯇꯦꯔꯣ ꯄꯨꯡ ꯑꯍꯨꯝ ꯇꯨꯝꯕꯩ ꯅꯨꯡꯉꯥꯏꯒꯗꯕ ꯇꯥꯏꯃꯤꯡꯖꯤꯗ ꯂꯥꯛꯑꯒ ꯏꯃꯥꯏ ꯁꯤꯁꯨ ꯕꯦꯔꯥꯅꯤꯗ ꯃꯣꯏ
ꯉꯁꯤ ꯉꯁꯤꯗꯤ ꯇꯥꯡ ꯇꯔꯦꯠ ꯅꯠꯇ꯭ꯔꯣ
ꯇꯥꯡ ꯇꯔꯨꯛꯅꯦ ꯍꯥꯏꯌꯦ ꯉꯁꯤꯗꯤ ꯍꯌꯦꯡ ꯇꯔꯦꯠ ꯀꯣ
ꯀꯩꯁꯨꯝ ꯅꯠꯇꯦꯅꯦ ꯑꯦ ꯑꯥꯢ ꯖꯤ ꯂꯩꯕꯗꯣ ꯑꯦ ꯑꯥꯢ ꯖꯤ
ꯍꯣ
ꯑꯦ ꯑꯥꯔ ꯖꯤ ꯂꯩꯕꯗꯣ
ꯑꯣ
ꯑꯦ ꯑꯥꯔ ꯖꯤ ꯑꯦ ꯑꯥꯔ ꯖꯤ ꯑꯩꯒꯤ
ꯑꯣꯍꯣ
ꯍꯌꯦꯡ ꯍꯌꯦꯡ ꯇꯔꯦꯠ ꯑꯦ ꯎꯝ ꯃꯥꯄꯟ ꯃꯈꯥꯏꯗꯅꯦ
ꯑꯥ
ꯑꯗꯨꯗꯤ ꯌꯦꯡꯕ ꯌꯥꯏꯗꯅꯥ ꯌꯥꯝ ꯊꯦꯡꯕ ꯅꯠꯇꯦꯗ ꯅꯦꯔꯣ ꯆꯥꯛ ꯊꯣꯡꯉꯕꯣ
ꯑꯣꯁꯥ ꯀꯟꯅ ꯊꯣꯡꯉꯦ
ꯅꯪ ꯊꯣꯡꯕ ꯃꯥꯜꯂꯦꯕ
ꯂꯣꯏꯔꯝꯒꯅꯤꯗ
ꯅꯪ ꯅꯪꯅꯗꯤ ꯊꯣꯡꯗ꯭ꯔꯣ ꯅꯣꯢ ꯅꯨꯄꯤꯅ ꯊꯣꯡꯕ꯭ꯔꯣ ꯅꯞ ꯅꯇꯨꯅ ꯊꯣꯡꯕ꯭ꯔꯣ
ꯑꯣꯛ ꯑ ꯅꯨꯄꯤꯅ ꯊꯣꯡꯗꯦꯗ ꯉꯁꯤꯗꯤ ꯍ ꯏꯅꯦꯝ ꯢꯅꯦꯝꯕꯣꯛꯅ ꯊꯣꯡꯉꯦꯗ
ꯑꯣ ꯏꯆꯥ ꯀꯌꯥ ꯁꯨꯔꯒꯦ
ꯏꯆꯥ ꯌꯥꯝꯗꯦꯗ ꯑꯍꯨꯝ ꯈꯛꯇꯅꯦ
ꯄꯪꯇꯧ ꯇꯧꯕ꯭ꯔꯣ ꯅꯪꯁꯨ
ꯍꯣꯏꯅꯦ ꯑꯗꯨ ꯑꯗꯨꯒꯤ ꯃꯇꯥꯡ ꯑꯗꯨ ꯇꯥꯡꯗꯤ ꯁꯤꯅꯤꯌꯔ ꯑꯣꯏꯔꯒ ꯈꯪꯉꯅꯤꯗ ꯇꯥꯎ ꯇꯥꯎ ꯇꯥꯎꯁꯨ ꯅꯪꯁꯨ ꯗ꯭ꯔꯀꯥꯔ ꯂꯩꯔꯗꯤ ꯍꯥꯏꯕꯤꯒꯦ ꯃꯇꯝ ꯃꯇꯝꯅ ꯄꯨꯔꯛꯀꯅꯤ ꯍꯥꯏꯕ ꯅꯪꯒꯤ
ꯑꯣ ꯑꯉꯥꯡꯗꯣ ꯅꯨꯄꯤ ꯀꯌꯥꯅꯣ ꯅꯨꯄꯥ ꯀꯌꯥꯅꯣ
ꯑꯇꯣ ꯅꯨꯄꯥ ꯑꯅꯤ ꯅꯨꯄꯤ ꯑꯃ
ꯑꯣ ꯅꯨꯄꯥ ꯈꯔ ꯌꯥꯝꯃꯦꯅꯦ
ꯑ ꯑꯦ ꯑꯩꯒꯤ ꯔꯥꯏꯠ ꯍꯦꯟ ꯑꯃꯅ ꯂꯦꯐ ꯍꯦꯟ
ꯑꯣ ꯌꯥꯔꯦ ꯅꯨꯄꯤ ꯑꯃ ꯄꯣꯛꯅꯕ ꯍꯣꯠꯅꯔꯣ ꯑꯃꯨꯛ ꯀꯣ
ꯑꯁ ꯑꯗꯨꯒꯤꯅꯦ ꯍꯧꯖꯤꯛ ꯃꯊꯥ ꯁꯥꯔꯤꯁꯦ ꯑꯩꯈꯣꯏ
ꯑꯔꯣꯏꯕ ꯑꯣꯏꯅ ꯇ꯭ꯔꯥꯏ ꯇꯧꯔꯣꯕ
ꯑꯉꯥꯡ ꯍꯣꯏꯅꯦ ꯑꯗꯨꯕꯨꯗꯤ ꯑꯩꯁꯨ ꯄꯥꯝꯃꯦ ꯑꯗꯨꯕꯨ ꯀꯔꯤ ꯍꯥꯏꯁꯤꯒꯦ ꯑꯉꯥꯡ ꯌꯥꯝꯃꯟꯕꯁꯨꯀꯣ ꯑꯉꯥꯡ ꯌꯥꯝ ꯃꯁꯨ ꯃꯣꯏ ꯆꯥꯎꯈꯠꯄ ꯃꯇꯝꯗ ꯑꯩꯈꯣꯏꯅ ꯀꯔꯤꯔꯣ ꯁꯞꯄꯣꯔꯠ ꯐꯖꯕ ꯐꯖꯅ ꯄꯤꯕ ꯉꯝꯗꯕ ꯈꯣꯠꯄ ꯑꯗꯨꯁꯨ ꯂꯩꯗꯅ
ꯑꯦ ꯅꯨꯡꯉꯥꯏꯇꯕꯅꯦꯀꯣ ꯃꯥꯒꯤ ꯃꯆꯤꯟ ꯃꯅꯥꯎ ꯂꯩ ꯇꯕꯁꯦ ꯃꯆꯤꯅꯥꯎ ꯍꯥꯏꯕꯕꯨ ꯅꯨꯄꯤ ꯑꯅꯤꯒꯨꯝꯕ ꯂꯩꯔꯗꯤ ꯅꯨꯄꯤ ꯑꯃꯈꯛꯇꯪ ꯂꯩꯔꯗꯤ ꯑꯁ ꯃꯣꯏ ꯋꯥꯈꯟꯗꯣ ꯌꯥꯔꯦ ꯍꯌꯦꯡꯋꯥꯢ ꯈꯔ ꯆꯥꯎꯔꯛꯑꯀꯥꯟꯗ ꯑꯁ ꯑꯩ ꯏꯅꯥꯎ ꯄꯤꯒꯨꯝꯕ ꯏꯆꯦꯒꯨꯝꯕꯁꯨ ꯂꯩꯔꯗꯤ ꯑꯩ ꯌꯥꯝ ꯅꯨꯡꯉꯥꯏꯒꯅꯤ ꯑꯩ ꯈꯔ ꯋꯥꯔꯧꯋꯦꯒꯨꯝꯕ ꯊꯣꯛꯂꯛꯀꯅꯤꯌꯦ ꯃꯣꯏ ꯋꯥꯈꯜꯗ
ꯍꯢꯅꯦ ꯑꯗꯨꯃꯥꯏꯅ ꯍꯦꯛ ꯍꯦꯛ ꯉꯥꯡꯉꯦ ꯍꯧꯖꯤꯛ ꯑꯁ ꯅꯪꯅꯗꯤ ꯕꯣꯔ ꯎꯝ ꯅꯪꯅꯗꯤ ꯕꯣꯔ ꯐꯖꯅ ꯄꯤꯔꯤꯅꯦ ꯑꯩꯒꯤ
ꯍꯣꯏ ꯅꯨꯄꯤ ꯅꯪ ꯅꯇꯨꯗꯣ
ꯎꯝ
ꯐꯖꯅ ꯊꯥꯛꯑꯣ ꯑꯗꯨꯒ ꯁꯦꯝꯃꯣ
ꯎꯡ ꯈꯪꯗ꯭ꯔꯦ
ꯐꯖꯅ ꯊꯥꯛꯑꯣ ꯃꯥꯒꯤ ꯃꯁꯥ ꯐꯥꯍꯜꯂꯣ ꯅꯪꯅ ꯊꯕꯛ ꯌꯥꯝ ꯀꯟꯅ ꯁꯨꯔꯒ ꯁꯦꯝꯃꯣ
ꯈꯪꯗ꯭ꯔꯦ ꯍꯧꯖꯤꯛ ꯑꯥ ꯑꯥ ꯀꯩꯅꯣꯗ ꯅꯨꯄꯤꯗꯨꯅ ꯑꯍꯟꯅꯦꯕꯀꯣ
ꯎꯝ
ꯅꯨꯄꯤꯗꯣ ꯑꯍꯟꯅꯤ ꯑꯗꯣ ꯃꯥꯥꯁꯤꯖꯨ ꯀꯩ ꯍꯥꯏꯁꯤꯔꯥ ꯑꯩꯒꯤ ꯏꯃꯥꯟꯅꯕ ꯏꯃꯥꯟꯅꯕꯤ ꯑꯩꯁꯨ ꯂꯩꯅꯤꯡꯉꯦ ꯏꯆꯤꯜ ꯑꯦ ꯑꯥ ꯏꯅꯥꯎ ꯏꯅꯥꯎ ꯂꯩꯅꯤꯡꯉꯦ ꯍꯥꯏꯅꯀꯣ ꯅꯨꯄꯤ ꯑꯣꯏꯅ ꯄꯥꯝꯃꯦ ꯍꯥꯏꯅ ꯗꯨꯝ ꯉꯥꯡꯉ ꯂꯩꯕꯅꯤ ꯑꯗꯨꯁꯨ ꯑꯈꯣꯏꯅ ꯁꯦꯝꯕ ꯌꯥꯕ ꯅꯠꯇꯦꯅꯦ ꯑꯉꯥꯡ ꯍꯥꯏꯕꯗꯤ ꯏꯁꯣꯔ ꯏꯁꯣꯔꯅ ꯇꯝꯃꯒ ꯍꯥ ꯅꯨꯄꯥ ꯅꯨꯄꯤ ꯍꯥꯏꯖꯤꯗꯤ ꯏꯁꯣꯔꯅ ꯇꯝꯕ ꯄꯣꯠꯅꯤꯅ
ꯑꯈꯣꯏꯗꯤ ꯑꯈꯣꯏꯅ ꯍꯦꯛ ꯁꯤ ꯄꯥꯝꯃꯦ ꯍꯥꯏꯔꯖꯨ ꯌꯥꯗꯕ ꯍꯥ ꯄꯥꯏ ꯂꯩꯇꯦꯕ ꯃꯊꯛꯀꯤ ꯄ꯭ꯔꯣꯒ꯭ꯔꯥꯝꯅꯦꯕ
ꯅꯨꯄꯥ ꯑꯅꯤꯗꯤ ꯅꯨꯡꯉꯥꯏꯒꯅꯤ ꯍꯦ ꯃꯆꯦ ꯂꯩꯕꯅꯤꯅꯥ ꯑꯩꯈꯣꯏꯁꯨ ꯏꯆꯦ ꯌꯥꯎꯗꯕꯖꯤꯅ ꯏꯆꯦ ꯄꯥꯝꯃꯦꯕꯀꯣ ꯑꯗꯨꯒꯤ ꯍꯥꯏꯕꯅꯤꯗꯥ
ꯖꯤꯖꯨ ꯑꯥ
ꯑꯦ ꯑꯈꯣꯏꯗꯁꯨ ꯅꯨꯄꯥ ꯃꯉꯥꯅꯦ ꯅꯨꯄꯤ ꯑꯃꯈꯛꯇ
ꯑꯁ ꯑꯗꯨꯒꯤꯅꯤꯅꯦ ꯅꯪ ꯋꯥꯔꯤꯗꯣ ꯐꯖꯅ ꯈꯪꯉꯦꯕꯥ ꯑꯗꯨꯒꯤ
ꯎꯝ
ꯎꯝ ꯃꯥꯟꯅꯤ ꯃꯥꯟꯅꯤ ꯃꯥꯟꯅꯤ ꯑꯩꯈꯣꯏ ꯑꯥ ꯑꯈꯣꯏꯁꯨ ꯀꯩꯅꯣ ꯅꯨꯄꯤ ꯌꯥꯎꯗꯦ ꯈꯣꯏꯗꯤ ꯅꯨꯄꯥ ꯉꯥꯛꯇꯅꯦ ꯑꯩꯅ ꯑꯒꯣ ꯑꯩꯒꯤ ꯐꯦꯝꯂꯤ ꯀꯣ
ꯅꯨꯄꯥ ꯉꯥꯛꯇ ꯅꯨꯄꯤꯁꯨ ꯄꯥ ꯅꯨꯄꯤ ꯅꯨꯄꯤꯗꯤ ꯄꯥꯝꯕ ꯑꯗꯨ ꯅꯨꯄꯤ ꯁꯨꯄꯣꯛ ꯄꯣꯛꯇꯕ
ꯍꯣꯏ ꯑꯗꯨꯅꯦ ꯑꯩꯈꯣꯏꯁꯨ ꯑ ꯐꯖꯅꯗꯤ ꯇ꯭ꯔꯥꯏꯕꯨꯗꯤ ꯇꯧꯕ ꯃꯥꯜꯂꯦꯕꯀꯣ
ꯎꯝ
ꯅꯨꯄꯤꯗꯣ ꯈ꯭ꯋꯥꯏꯗꯒꯤ ꯑꯇꯣꯝꯕꯒꯤ ꯃꯊꯛꯇꯨꯅꯦꯕꯥ ꯑꯗꯣ ꯅꯨꯄꯤ ꯑꯃ ꯑꯃ ꯑꯃꯨꯛꯀ ꯁꯦꯝꯁꯦ ꯊꯣꯛꯀꯗ꯭ꯔꯥ ꯊꯣꯛꯑꯣꯏꯗ꯭ꯔꯗꯤ ꯈꯪꯗꯦ ꯏꯁꯣꯔꯒꯤ ꯈꯨꯠꯁꯦꯝꯅꯤꯅ ꯑꯃꯨꯛ ꯇ꯭ꯔꯥꯏ ꯇꯧꯕꯗ ꯅꯨꯄꯥ ꯑꯣꯏꯅ ꯑꯃꯨꯛ ꯄꯣꯛꯂꯛꯄ ꯑꯗꯨꯗꯩꯗꯤ ꯌꯥꯔꯣꯏꯅ ꯍꯥ ꯍꯥ ꯇꯣꯛꯈ꯭ꯔꯕ ꯃꯥꯜꯂꯦ
ꯑꯣ